ꯇꯥꯏ ꯇꯥꯔꯦ ꯐꯣꯟꯁꯦ ꯅꯦꯠ ꯇꯠꯂ ꯂꯩꯔꯝꯕ
ꯑꯣ ꯑꯣꯀꯦ ꯑꯣꯀꯦ ꯑꯗꯣ ꯆꯥꯛ ꯏꯁꯤꯡ ꯎꯅꯔꯕꯣ ꯀꯃꯥꯏꯅ
ꯁꯏꯁꯤꯡ ꯎꯅꯔꯦ ꯆꯥꯛ ꯇꯣꯛꯄꯗ ꯉꯥꯏꯔꯤ
ꯀꯩꯀꯩ ꯌꯦꯟꯁꯥꯡ ꯆꯥꯔꯕ
ꯏꯟꯁꯥꯡꯗꯤ ꯏꯔꯣꯝꯕꯒ ꯀꯥꯡꯕꯨꯒ ꯆꯥꯔꯦ
ꯝꯕꯒ ꯀꯕ ꯑꯣ ꯏꯔꯣꯟꯕ ꯍꯥꯏꯁꯦ ꯀꯔꯤ ꯏꯔꯣꯟꯕ ꯑꯣꯏꯗꯦ ꯇꯅ
ꯏꯔꯣꯝꯕꯁꯦ ꯀꯩꯅꯣ ꯂꯐꯨ ꯏꯔꯣꯝꯕ
ꯑꯣ ꯑꯗꯣ ꯍꯧꯖꯤꯛꯁꯤꯕꯨ ꯀꯩꯗꯧꯕꯤꯔꯤꯒꯦ ꯆꯥꯛꯆꯥ ꯇꯣꯛꯑꯦ ꯍꯥꯏꯔꯃꯤꯅ ꯀꯩꯗꯧꯔꯒ ꯂꯩꯕꯤꯔꯤꯒꯦ
ꯆꯥꯛ ꯇꯛꯄꯒꯤ ꯇꯦꯕꯜ ꯃꯄꯥꯗ ꯀꯝꯅꯤ ꯉꯥꯏꯍꯥꯛ ꯁꯨꯝ ꯔꯦꯁ ꯇꯧꯔꯤ
ꯑꯣ ꯔꯦꯁ ꯇꯧꯔꯤ ꯍꯥꯏꯔꯦ ꯑꯗꯣ ꯍꯧꯖꯤꯛꯀꯥꯟꯁꯤꯕꯨ ꯊꯕꯛ ꯀꯩꯀꯥ ꯀꯔꯤ ꯀꯔꯤ ꯍꯣꯠꯅꯕꯤꯔꯤꯒꯦ ꯀꯃꯥꯏ ꯀꯃꯥꯏ ꯇꯧꯔꯤꯒꯦ
ꯀꯔꯤ ꯍꯥꯏꯕ
ꯊꯕꯛ ꯏꯪꯈꯥꯡ ꯍꯥꯏꯗꯤ ꯃꯇꯝꯁꯤꯕꯨ ꯀꯃꯥꯏꯅ ꯇꯧꯔꯒ ꯂꯦꯡꯕꯤꯕꯤꯒꯦ ꯍꯥꯏꯇꯥꯔꯦ
ꯃꯝꯅꯦꯁ ꯁꯤ ꯀ꯭ꯂꯥꯁ ꯆꯠꯂꯒꯅ ꯄꯨꯡ ꯃꯥꯄꯜꯗꯒꯤ ꯀ꯭ꯂꯥꯁ ꯆꯠꯂꯒ ꯄꯨꯡ ꯑꯍꯨꯝ ꯃꯈꯥꯏꯐꯧ ꯂꯩꯕ
ꯑꯥ
ꯑꯗꯨꯒ ꯀ꯭ꯂꯥꯁ ꯍꯜꯂꯛꯑꯒ ꯑꯗꯨꯝ ꯉꯥꯏꯍꯥꯛ ꯔꯦꯁ ꯇꯧꯔꯒ ꯄꯣꯊꯥꯔꯒ ꯂꯩ ꯑꯗꯨꯒ ꯀ꯭ꯂꯥꯁ ꯆꯠꯇ꯭ꯔꯒꯗꯤ ꯑꯗꯨꯝ ꯑꯌꯨꯛꯀꯤ ꯂꯟꯁ ꯂꯧꯔꯒ ꯑꯗꯨ ꯆꯥꯕ ꯇꯨꯝꯕ ꯐꯣꯟ ꯌꯦꯡꯕ ꯐꯤꯂꯝ ꯌꯦꯡꯕ ꯇꯧꯔꯒ ꯂꯩꯔꯒ ꯅꯨꯡꯗꯥꯡꯒꯤ ꯑꯃꯨꯣꯏ ꯗꯤꯟꯅꯔ ꯂꯧꯔꯒ ꯇꯨꯝꯃꯤ
ꯑꯗꯣ ꯀꯔꯤ ꯀꯔꯤ ꯍꯣꯕꯤ ꯅꯨꯡꯕꯤ ꯀꯩꯀꯩ ꯑꯄꯥꯝꯕ ꯅꯨꯣꯕꯤ ꯑꯝꯇ ꯇꯧꯕꯤꯗꯕ꯭ꯔꯣ ꯐꯣꯟ ꯃꯦꯠ ꯄꯥꯈꯠꯐꯝ ꯑꯣꯏꯕ꯭ꯔꯕ ꯍꯣꯕꯤꯁꯦ
ꯐꯣꯟ ꯃꯦꯞꯄ ꯈꯛ ꯇꯧꯋꯦ ꯂꯥꯏꯔꯤꯛ ꯄꯥꯒꯦꯁꯨ ꯌꯥꯗꯦ ꯂꯥꯏꯔꯤꯛ ꯅꯣꯕꯦꯜꯒꯨꯝꯕ ꯉꯥꯏꯍꯥꯛ ꯄꯥꯒꯦ ꯀꯥꯏꯅꯒꯗꯤ ꯇ꯭ꯔꯥꯏꯒꯗꯤ ꯇꯧꯋꯦ ꯑꯗꯣ ꯂꯥꯏꯔꯤꯛ ꯄꯥꯅꯤꯡꯕꯁꯨ ꯐꯥꯎꯗꯦꯅꯦ ꯑꯌꯥꯝꯕ ꯃꯇꯝꯗ ꯐꯣꯟ ꯌꯦꯡꯉꯒ ꯑꯣꯏꯅꯅ ꯌꯦ ꯍꯧꯖꯤꯛꯀꯥꯟꯖꯦ
ꯑꯣ ꯀ꯭ꯂꯥꯁꯁꯨ ꯆꯠꯂꯦ ꯍꯥꯏꯔꯃꯤꯅ ꯑꯗꯣ ꯑꯦꯛꯖꯥꯝꯒꯨꯝꯕꯩꯗꯤ ꯀꯔꯝ ꯀꯥꯟꯗ ꯇꯥꯔꯒꯦ
ꯑꯦꯛꯖꯥꯝꯗꯤ ꯍꯧꯖꯤꯛ ꯁꯦꯀꯦꯟ ꯀꯥꯕꯅꯦ ꯑꯗꯣ ꯑꯦꯛꯖꯥꯝꯖꯦ ꯑ ꯍꯧꯖꯤꯛꯀꯤ ꯑꯣꯏꯅꯗꯤ ꯖꯨꯟ ꯖꯨꯂꯥꯏ ꯁꯋꯥ ꯇꯥꯔꯅꯤ ꯏꯟꯇꯔꯅꯦꯜ ꯑꯦꯁꯦꯁꯃꯦꯟ ꯀꯩ ꯇꯧꯒꯗꯕꯁꯨ ꯂꯩꯕꯥꯛꯀꯤ ꯏꯔꯥꯡ ꯂꯩꯕꯒꯤꯗꯣ ꯊꯣꯛꯈ꯭ꯔꯦ
ꯑꯥ ꯑꯝ
ꯂꯩꯕꯥꯛꯀꯤ ꯏꯔꯥꯡ ꯂꯩꯕꯒꯦ ꯑꯗꯣ ꯍꯧꯖꯤꯛꯁꯦ ꯂꯩꯕꯥꯛꯀꯤ ꯏꯔꯥꯡ ꯁꯨ ꯂꯩꯔꯤ ꯑꯗꯣ ꯏꯔꯥꯡꯁꯤꯗ ꯀꯩꯀꯩ ꯃꯣꯠ ꯂꯩꯕꯤꯒꯦ ꯀꯃꯥꯏꯅ ꯀꯔꯤꯅ ꯐꯅꯤ ꯀꯥꯏꯅ ꯁꯨꯝ ꯁꯨꯃꯥꯏꯅ ꯇꯧꯔꯝꯃꯗꯤ ꯐꯗꯧꯅꯤ ꯀꯥꯏꯅ ꯄꯦꯟꯗꯕꯁꯨ ꯃꯌꯥꯝ ꯂꯩꯕꯗꯤ ꯂꯩꯔꯝꯒꯅꯤ ꯑꯗꯣ ꯀꯩꯀꯩ
ꯑꯩꯕꯀꯤ ꯁꯣꯂꯨꯁꯟꯁꯦ ꯍꯥꯏꯔꯨꯔꯒꯗꯤ ꯑꯦꯟ ꯑꯥꯔ ꯁꯤ ꯑꯦꯟ ꯑꯥꯔ ꯁꯤ ꯇꯧꯊꯣꯛꯄꯒꯤ ꯑꯥꯏꯗꯤꯌꯥ ꯑꯃ ꯂꯩꯔꯒꯗꯤ ꯂꯩꯕꯥꯛꯁꯦ ꯈꯔ ꯄ꯭ꯔꯣꯕ꯭ꯂꯦꯝꯁꯦ ꯈꯔ ꯏꯪꯊꯒꯗ꯭ꯔꯥ ꯍꯥꯏꯕꯅ ꯍꯥꯏꯅꯗꯤ ꯈꯜꯂꯦ ꯑꯗꯣ ꯍꯧꯖꯤꯛꯀꯤ ꯑꯣꯏꯕ ꯁꯤꯗꯗꯤ ꯑꯦꯟ ꯑꯥꯔ ꯁꯤꯁꯦ ꯑꯩꯈꯣꯏ ꯁꯣꯛ ꯅꯥꯏꯇꯤꯟ ꯅꯥꯏꯟꯇꯤꯟ ꯐꯤꯐꯇꯤ ꯋꯥꯟꯒꯤ ꯑꯦꯟ ꯑꯥꯔ ꯁꯤ ꯇꯧꯈꯤꯕꯒꯤ ꯆꯦ ꯂꯩꯇꯦ ꯑꯦꯟ ꯑꯥꯔ ꯁꯤ ꯇꯧꯈꯤꯗꯦ ꯍꯥꯏꯕ ꯑꯃ ꯍꯧꯖꯤꯛ ꯑꯃꯨꯛ ꯊꯣꯛꯆꯜꯂ ꯅꯍꯧꯅꯅ ꯑꯃꯨꯛ ꯊꯣꯛꯂꯛꯄꯁꯤꯅ ꯑꯩꯈꯣꯏꯗ ꯂꯩꯔꯤꯕ ꯄ꯭ꯔꯖꯥ ꯃꯌꯥꯝꯁꯤꯗ ꯅꯨꯡꯅꯥꯡꯕ ꯆꯤꯡꯅꯕ ꯍꯥꯏꯗꯤ ꯑꯦꯟ ꯑꯥꯔ ꯁꯤ ꯇꯧꯔꯔꯣꯏꯗ꯭ꯔꯥ ꯑꯦꯟ ꯑꯥꯔ ꯁꯤ ꯇꯧꯕꯗ ꯁꯨꯡꯌꯥ ꯌꯥꯔꯔꯣꯏꯗ꯭ꯔꯥ ꯃꯥꯒꯤ ꯑꯦꯟ ꯑꯥꯔ ꯁꯤ ꯇꯧꯕꯒꯤ ꯂꯩꯔꯤꯕ ꯑ ꯀꯩꯅꯣ ꯃꯌꯥꯝ ꯆꯤꯞ ꯃꯤꯅꯤꯁꯇꯔ ꯔꯣꯝ ꯑꯦꯝ ꯑꯦꯜ ꯑꯦ ꯃꯌꯥꯝ ꯂꯩꯁꯤꯅꯁꯨ ꯂꯩ ꯃꯌꯥꯝ ꯑꯦꯝ ꯄꯤ ꯂꯩ ꯃꯌꯥꯝꯁꯤꯡꯗꯨ ꯋꯥꯍꯩ ꯑꯃꯇ ꯍꯥꯏꯕꯤꯔꯔꯣꯏꯗ꯭ꯔꯥ ꯍꯥꯏꯕꯒꯤ ꯅꯨꯡꯗꯥꯡ ꯈꯔ ꯂꯩ ꯑꯗꯣ ꯑꯦꯟ ꯑꯥꯔ ꯁꯤ ꯇꯧꯔꯒꯗꯤ ꯈꯔ ꯂꯩꯕꯥꯛꯁꯦ ꯈꯤꯇꯪ ꯏꯪꯊꯔꯛꯀꯗ꯭ꯔꯅ ꯈꯜꯂꯤ ꯑꯗꯣ ꯁꯣꯁꯟꯂꯤ ꯍꯥꯏꯔꯒꯗꯤ ꯍꯧꯖꯤꯛ ꯍꯧꯖꯤꯛ ꯄꯥꯝꯃꯤꯁꯦ ꯑꯩꯈꯣꯏꯗꯤ ꯖꯁꯇꯤꯁ ꯐꯪꯗꯅ ꯂꯩꯔꯤꯕ ꯃꯌꯥꯝꯖꯦ ꯖꯁꯇꯤꯁ ꯑꯣꯡꯕꯤꯕ ꯑꯗꯨꯝꯕꯁꯨ ꯑꯌꯥꯝꯅ ꯄꯥꯝꯃꯦꯀꯣ ꯂꯩꯕꯥꯛꯀꯤ ꯏꯔꯥꯡꯒꯤ ꯋꯥꯔꯤ ꯁꯥꯟꯅꯔꯒꯗꯤ ꯄꯨꯛꯅꯤꯡꯖꯦ ꯂꯨꯝꯂꯝꯨꯝꯗꯦꯗ
ꯎꯝ ꯅꯨꯉꯥꯏꯇꯦꯕ ꯍꯣꯏ ꯏꯔꯥꯡꯗꯣ ꯁꯨꯝ ꯂꯩꯁꯜꯂꯛꯑꯕꯅꯤꯅ ꯀꯨꯏꯅ ꯇꯧꯁꯜꯂꯛꯑꯕꯅꯤꯅ ꯑꯩꯈꯣꯏꯁꯨ ꯑꯝꯇ ꯅꯨꯡꯉꯥꯏꯇ꯭ꯔꯦ ꯂꯥꯏꯔꯤꯛ ꯅꯨꯡ ꯇꯝꯕ ꯈꯣꯠꯄ ꯄꯥ ꯑꯗꯩ ꯁꯦꯟꯃꯤꯠꯂꯣꯟꯗꯁꯨ ꯌꯥꯝ ꯁꯣꯠꯊꯔꯦ ꯑꯗꯒꯤ ꯁꯥꯇ꯭ꯔꯒꯩꯗꯁꯨ ꯌꯥꯝ ꯁꯣꯠꯊꯔꯦ ꯋꯥꯔꯦ ꯀꯋꯥꯕ ꯍꯥꯏꯗꯣ ꯀꯣꯡꯆꯠ ꯑꯁꯨꯛꯀꯤ ꯃꯇꯤꯛ ꯋꯥꯔꯦ ꯆꯍꯤ ꯑꯅꯤ
ꯃꯥꯅꯦ ꯌꯥꯝ ꯊꯤꯅ ꯃꯥꯡꯉꯦꯗ ꯁꯥꯇ꯭ꯔꯗꯗꯤ ꯏꯗꯨꯀꯦꯁꯟ ꯁꯦꯛꯁꯟꯗ ꯌꯥꯝ ꯊꯤꯅ ꯃꯥꯡꯉꯦ ꯍꯥꯏ ꯑꯇꯣꯞꯄ ꯏꯁꯇꯦꯠꯁꯤꯡ ꯂꯩꯕꯥꯛ ꯂꯩꯕꯥꯛꯀ ꯌꯦꯡꯅꯔꯨꯔꯒꯗꯤ ꯍꯧꯖꯤꯛ ꯂꯥꯏꯔꯤꯛ ꯇꯝꯕ ꯃꯤꯅ ꯂꯥꯏꯔꯤꯛ ꯇꯝꯕ ꯂꯣꯏꯔꯛꯄ ꯑꯦꯛꯖꯥꯝ ꯊꯥ ꯂꯨꯔꯛꯄꯗꯣ ꯑꯩꯈꯣꯏ ꯑꯛꯖꯥꯝ ꯊꯥꯗꯕꯤ ꯂꯩꯌꯦ꯫ ꯀ꯭ꯂꯥꯁ ꯇꯧ ꯐꯪꯗꯕꯤ ꯂꯩ ꯑꯗꯨꯅ ꯆꯍꯤ ꯍꯞ ꯊꯥ ꯇꯔꯨꯛ ꯈꯛꯇꯪ ꯇꯝꯒꯗꯕ ꯁꯦꯃꯤꯁꯇꯔ ꯑꯃꯗ ꯆꯍꯤ ꯑꯃ ꯆꯪꯅ ꯇꯝꯃꯦ꯫ ꯌꯥꯝ ꯊꯤꯅ ꯁꯣꯏꯌꯦ ꯌꯥꯝ ꯌꯥꯝ ꯊꯤꯅ ꯏꯗꯨꯀꯦꯁꯟꯗꯗꯤ ꯑꯩꯈꯣꯏ ꯌꯥꯝ ꯊꯤꯅ ꯁꯣꯟꯊꯔꯦ꯫ ꯁꯤ ꯃꯇꯥꯡꯗꯗꯤ ꯌꯥꯝ ꯅꯨꯡꯉꯥꯏꯇꯦ꯫
ꯅꯨꯉꯥꯏꯇꯦꯕ ꯫ ꯂꯩꯕꯥꯛ ꯀꯤ ꯏꯔ꯭ꯥꯡ ꯂꯩꯕꯁꯦ꯫ ꯍꯣꯏ ꯁꯨꯛ ꯅꯨꯡꯉꯥꯏꯇꯦ꯫ ꯑꯂꯣ ꯕꯥꯟ ꯅꯨꯡ ꯇꯧꯔꯤꯁꯤꯗꯤ ꯀꯃꯥꯏꯅ ꯈꯜꯂꯦ? ꯇꯧꯍꯟꯅꯤꯡꯗꯦꯀꯣ ꯀꯩꯁꯨꯝ ꯫
ꯕꯟ ꯅꯨꯡꯁꯤꯗꯤ ꯇꯧꯗꯕꯅ ꯐꯩꯌꯦꯅ ꯈꯜꯂꯦ ꯍꯥꯏꯗꯤ ꯁꯣꯂꯨꯁꯟ ꯑꯃ ꯄꯨꯔꯛꯅꯕ ꯑꯩꯈꯣꯏ ꯉꯥꯏ ꯄ꯭ꯔꯣꯇꯦꯁ ꯇꯧꯕ ꯈꯣꯠꯃꯤꯟꯅꯕꯗꯤ ꯌꯥꯏ ꯆꯪꯁꯤꯜꯂꯒ ꯑꯩꯈꯣꯏꯅ ꯗꯤꯃꯥꯟ ꯇꯧꯔꯨꯕ ꯑꯃ - ꯑꯃ ꯄꯤꯁꯜꯂꯨꯕꯁꯦꯒꯥꯡ ꯋꯥꯔꯤ ꯁꯥꯟꯅꯕꯗꯤ ꯌꯥꯏ ꯑꯗꯨꯒ ꯕꯟꯒꯨꯝꯕ ꯁꯠ ꯗꯥꯎꯟꯗꯨꯗꯤ ꯍꯧꯖꯤꯛꯀꯤ ꯑꯣꯏꯅꯗꯤ ꯇꯧꯕꯤꯗꯅꯕꯅ ꯊꯧꯗꯅꯕꯅ ꯐꯩꯌꯦꯅ ꯈꯜꯂꯦ ꯃꯔꯝꯗꯤ ꯑꯩꯈꯣꯏꯒꯤ ꯑꯩꯈꯣꯏꯒꯤ ꯁ꯭ꯇꯦꯠꯁꯦ ꯑꯗꯨꯝ ꯃꯁꯥꯅ ꯀꯩꯅꯣꯗ ꯏꯀꯣꯅꯣꯃꯤꯛ ꯁꯤꯁꯇꯦꯝ ꯑꯗꯨꯝ ꯄꯩꯁꯥ ꯗꯥꯎꯟ ꯆꯠꯂꯒ ꯂꯥꯏꯔꯕ ꯑꯃ ꯑꯣꯏꯔꯒ ꯂꯩꯕꯅꯤꯅ꯫ ꯍꯦꯟꯅꯥ ꯕꯟ ꯕ꯭ꯂꯣꯀꯦꯠ ꯇꯧꯕꯅꯁꯨ ꯑꯃꯨꯛꯀ ꯍꯦꯟꯅ ꯗꯥꯟꯁ ꯑꯣꯏꯍꯜꯂꯦꯅ꯫ ꯁꯤꯗꯤ ꯇꯧꯗꯕꯅ ꯐꯩꯌꯦꯅ ꯈꯜꯂꯦ ꯈꯪꯗꯦ
ꯁꯣꯔꯁꯨ ꯃꯥꯡꯍꯜꯂꯤ ꯑꯗꯩꯗꯤ ꯕꯟ ꯇꯧꯔꯒ ꯂꯝꯕꯤ ꯑꯃꯨꯛ ꯊꯤꯡꯖꯟꯕ ꯑꯗꯩ ꯏꯃꯥꯔꯖꯦꯟꯁꯤ ꯂꯥꯛꯄ ꯈꯣꯠꯄ ꯇꯧꯕꯗꯁꯨ ꯅꯨꯡꯉꯥꯏꯇꯦ꯫ ꯑꯗꯩ ꯄꯁꯥ ꯄꯣꯠ ꯆꯩꯖꯨ ꯃꯃꯟ ꯁꯨꯝ ꯍꯦꯟꯒꯠꯍꯜꯂꯤ ꯑꯗꯨꯅ ꯕꯟ ꯌꯥꯔꯤꯒꯩꯗꯤ ꯕꯟꯒꯨꯝꯕꯁꯦ ꯇꯧꯗꯕꯅ ꯐꯩ ꯌꯥꯝ ꯊꯤꯡꯕ ꯈꯣꯠꯄ ꯑꯣꯏ ꯄ꯭ꯔꯣꯇꯦꯁꯀꯨꯝꯕ ꯇꯧꯕ ꯃꯦꯃꯣꯔꯦꯟꯗꯝ ꯄꯤꯁꯜꯂꯨꯕꯗꯨꯕꯨꯗꯤ ꯀꯩꯁꯨ ꯀꯥꯏꯗꯦ ꯑꯗꯨ ꯅꯠꯇꯕꯤꯗ ꯊꯑꯣꯏꯅ ꯄ꯭ꯔꯣꯇꯦꯁ ꯇꯧꯔꯒ ꯂꯝꯕꯤ ꯊꯤꯡꯕ ꯈꯣꯠꯄ ꯑꯗꯒꯤ ꯏꯁ꯭ꯇ꯭ꯔꯥꯏꯛ ꯇꯧꯔꯒ ꯃꯤꯉꯣꯟꯗ ꯅꯨꯡꯉꯥꯏꯇꯕ ꯃꯤꯅ ꯊꯕꯛ ꯆꯠꯊꯣꯛꯄ ꯀꯥꯟꯗ ꯑꯩꯈꯣꯏꯒꯤ ꯊꯤꯡꯖꯤꯟꯕꯤꯕ ꯈꯣꯠꯄꯤꯕ ꯇꯧꯕꯗꯨ ꯗꯤ ꯅꯨꯡꯉꯥꯏꯇꯦꯗꯅ ꯑꯗꯨꯃꯁꯨ ꯂꯩꯔꯦ
ꯍꯧꯖꯤꯛꯀꯤ ꯍꯥꯏꯔꯗꯤ ꯑꯗꯨꯁꯨ ꯇꯧꯍꯟꯅꯤꯡꯗꯦ ꯑꯗꯨꯒ ꯑꯈꯣꯏꯒꯤ ꯑꯣꯏꯕ ꯏꯁꯥꯒꯤ ꯄꯣꯠꯊꯣꯛꯇ ꯁꯦꯟꯊꯣꯛ ꯂꯝꯕꯤ ꯂꯩꯅꯕ ꯁꯦꯟꯃꯤꯠꯂꯣꯟ ꯐꯒꯠꯅꯕ ꯏꯁꯥꯒꯤ ꯑꯣꯏꯕ ꯄꯣꯠꯊꯣꯛ ꯍꯥꯏꯗꯤ ꯑꯈꯣꯏꯒꯤ ꯀꯩꯍꯥꯏꯇꯥꯔꯦ ꯑꯈꯣꯏꯒꯤ ꯃꯄꯥꯟ ꯂꯝꯗꯒꯤ ꯄꯨꯁꯤꯜꯂꯛ ꯄ ꯐꯤꯔꯣꯜ ꯀꯩꯀꯩ ꯍꯥꯏꯗꯤ ꯃꯄꯥꯟ ꯂꯝꯗꯒꯤ ꯄꯨꯁꯤꯜꯂꯛꯄ ꯑꯩꯈꯣꯏꯒꯤ ꯄꯣꯠ ꯆꯩꯁꯤꯡꯖꯦ ꯑꯌꯥꯝꯕꯅ ꯁꯤꯠ ꯊꯤꯡꯖꯜꯂꯒ ꯑꯈꯣꯏꯒꯤ ꯏꯁꯥꯒꯤ ꯑꯣꯏꯕ ꯄꯣꯠꯊꯣꯛ ꯄꯨꯊꯣꯛꯅꯕ ꯍꯣꯠꯅꯕꯁꯤ ꯀꯥꯔ ꯑꯣꯏꯕ꯭ꯔꯥ ꯁꯤ ꯌꯥꯝꯅ ꯗꯔꯀꯥꯔ ꯑꯣꯏꯕ꯭ꯔꯅ ꯑꯃ ꯈꯜꯂꯦ
ꯌꯨꯠꯇꯣ ꯌꯨꯠꯀꯤꯗꯀꯣ ꯌꯨꯠꯁꯦ ꯃꯔꯨꯑꯣꯏ ꯑꯣꯏꯅ
ꯎꯝ ꯗꯤ ꯐꯤꯖꯦꯠ ꯐꯤꯔꯣꯜ ꯆꯥꯛꯆꯥ ꯐꯤꯖꯦꯠꯇꯕꯨ ꯑꯣꯏꯔꯁꯨ ꯏꯝꯄꯣꯔꯠ ꯍꯥꯏꯕꯗꯤ ꯃꯄꯥꯟꯂꯣꯝꯗꯒꯤ ꯄꯨꯁꯤꯜꯂꯛꯄ ꯄꯣꯠꯁꯦ ꯌꯥꯝ ꯇꯥꯡꯉꯦ ꯑꯩꯈꯣꯏꯅ ꯏꯐꯣꯔꯠ ꯇꯧꯕ ꯉꯝꯗ꯭ꯔꯦ ꯂꯩꯕ ꯉꯝꯗꯦ ꯑꯗꯨꯛꯀꯤ ꯃꯇꯤꯛ ꯀꯇꯟꯒꯤ ꯐꯤ ꯑꯃ ꯂꯩꯅꯝ ꯍꯣꯠꯅꯕꯗ ꯑꯗꯨꯝ ꯂꯨꯄꯤꯁ ꯁꯤꯛꯁ ꯍꯟꯗ꯭ꯔꯦꯗ ꯑꯗꯨꯝ ꯌꯧꯒꯔ꯭ꯦ ꯑꯄꯥꯝꯕ ꯀꯇꯟꯒꯤ ꯐꯨꯔꯤꯠꯑꯃ ꯂꯩꯅꯕ ꯍꯣꯠꯅꯕꯗ ꯑꯗꯨꯅ ꯏꯁꯥꯅ ꯑꯣꯏꯅ ꯑꯩꯈꯣꯏꯒꯤ ꯑꯣꯏꯕ ꯏꯔꯝꯗꯝꯁꯤꯗ ꯁꯥꯖꯔꯒ ꯏꯁꯥꯅ ꯄꯨꯊꯣꯛꯅꯕ ꯍꯣꯠꯅꯕꯁꯤꯃ ꯍꯥꯟꯅ ꯑꯈꯣꯏꯗ ꯍꯦꯟꯅ ꯃꯁꯤ ꯐꯕ꯭ꯔꯥꯅ ꯁꯦꯟꯃꯤꯠꯂꯣꯟꯒꯤꯖꯨ ꯆꯥꯎꯈꯠꯄꯖꯨ ꯑꯣꯏꯕ ꯄꯥꯠ ꯃꯤꯉꯣꯟꯗꯁꯨ ꯃꯄꯥꯟ ꯇꯥꯡꯗꯕ ꯏꯁꯥꯒꯤ ꯑꯣꯏꯅ ꯃꯔꯣꯝꯗꯣꯝ ꯁꯦꯟꯃꯤꯠꯂꯣꯟ ꯐꯒꯠꯍꯟ ꯁꯤ ꯌꯥꯝꯅ ꯗꯔꯀꯥꯔ ꯑꯣꯏꯕ꯭ꯔꯥꯅ ꯌꯥꯝ ꯈꯜꯂꯤ
ꯎꯝ ꯑꯗꯣ ꯋꯥꯔꯤꯁꯨ ꯅꯨꯡꯉꯥꯏꯔꯤ ꯑꯗꯣ ꯍꯧꯖꯤꯛꯁꯦ ꯂꯧꯁꯤꯡꯗꯤ ꯀꯃꯥꯏ ꯀꯃꯥꯏꯅ ꯇꯧꯏ ꯌꯨꯝ ꯂꯣꯝꯗ ꯂꯧꯁꯤꯡ ꯆꯤꯡꯒꯤ ꯐꯤꯕꯝ ꯀꯃꯥꯏ ꯇꯧꯔꯤ ꯍꯥꯏ
ꯍꯧꯖꯤꯛꯁꯦ ꯅꯣꯡꯖꯨ ꯊꯥꯖꯨ ꯑꯣꯏ ꯑꯗꯨꯒ ꯑꯥ ꯍꯧꯖꯤꯛꯃꯛꯀꯤꯗꯤ ꯂꯧꯕꯕꯨꯛꯁꯦ ꯂꯧ ꯈꯣꯏꯕ ꯈꯣꯠꯄ ꯑꯗꯨꯒ ꯅꯣꯡꯖꯦ ꯂꯣꯡꯖꯦ ꯆꯨꯔꯛꯑꯒ ꯀꯩꯅꯣ ꯁꯦꯝꯕ ꯂꯧꯁ ꯈꯣꯏꯗꯣꯛꯑ ꯂꯧ ꯍꯨꯜꯂꯒ ꯀꯩꯅꯣ ꯇꯧꯕ ꯅꯠꯇꯝꯅꯤꯅ ꯍꯧꯖꯤꯛꯀꯤ ꯑꯣꯏꯅꯗꯤ ꯄ꯭ꯔꯣꯁꯦꯁꯁꯦ ꯌꯥꯝ ꯀꯟꯅꯕꯨꯗꯤ ꯆꯪꯖꯟꯗ꯭ꯔꯤ ꯂꯧꯒꯤ ꯄꯣꯠꯁꯦ
ꯎꯝ ꯑꯗꯣ ꯗꯕꯜ ꯀ꯭ꯔꯣꯞꯄꯤꯡꯒꯨꯝꯕꯗꯤ ꯇꯧꯗꯕ꯭ꯔꯥ
ꯑꯪ ꯇꯧꯋꯦ ꯍꯟꯇꯛ ꯀꯩꯅꯣ ꯍꯪꯒꯥꯝ ꯂꯣꯈꯤ ꯑꯥ ꯂꯣꯛꯀꯗꯧꯕꯗꯨꯖꯨ ꯂꯦꯟꯅ ꯅꯪꯕꯗꯒꯤ ꯍꯪꯒꯥꯝ ꯂꯣꯛꯍꯧꯗ꯭ꯔꯦ ꯍꯪꯒꯥꯝ ꯇꯧꯋꯦ
ꯍꯪꯒꯥꯝꯒꯤ ꯇꯧꯏ ꯑꯗꯨꯗꯣ ꯀꯔꯝ ꯍꯪꯒꯥꯝꯁꯤꯅ ꯀꯔꯝ ꯀꯥꯟꯗ ꯊꯥꯔꯒ ꯑꯗꯨꯒ ꯂꯧꯁꯤꯅ ꯀꯔꯝ ꯀꯥꯟꯗ ꯀꯔꯝ ꯀꯥꯟꯗ ꯊꯥꯏꯔꯤꯅꯣ
ꯑ ꯂꯧꯧ ꯑ ꯍꯪꯒꯥꯝꯁꯤꯅ ꯑꯩꯈꯣꯏꯅ ꯂꯧ ꯂꯧꯔꯛꯄ ꯂꯣꯏꯔꯛꯄ ꯂꯧ ꯂꯣꯛꯄꯁꯦ ꯑꯩꯈꯣꯏꯁꯦ ꯁꯨꯝꯕ ꯃꯇꯝ ꯑꯩꯈꯣꯏꯒꯤ ꯃꯥꯔꯁ ꯑꯦꯄ꯭ꯔꯤꯜ ꯑꯦꯄ꯭ꯔꯤꯜ ꯃꯦ ꯔ ꯑꯒ ꯀꯩꯅꯣ ꯃꯇꯝꯁꯦ ꯑꯦꯄ꯭ꯔꯤꯜ ꯃꯦ ꯂꯣꯏꯔꯛꯄꯒꯤ ꯁ꯭ꯋꯥꯏꯁꯤꯗ ꯂꯧ ꯈꯣꯏꯗꯣꯛꯑꯒ ꯖꯨꯟ ꯖꯨꯂꯥꯏ ꯅꯣꯡꯖꯨ ꯇꯥ ꯃꯇꯝꯗ ꯐꯧꯁꯦ ꯍꯨꯜꯂꯦ ꯑꯗꯨꯒ ꯅꯣꯡꯖꯨꯊꯥꯒꯤ ꯅꯣꯡꯖꯨꯊꯥ ꯂꯥꯛꯄꯗꯨꯅ ꯅꯣꯡꯨꯁꯤꯅ ꯍꯥꯏꯗꯤ ꯃꯥꯒꯤ ꯆꯨꯒꯗꯕ ꯍꯛꯆꯥꯡ ꯑꯝꯇ ꯆꯨꯕꯤꯈ꯭ꯔꯒꯗꯤ ꯑꯗꯨꯝ ꯏꯁꯤꯡ ꯅꯨꯡꯁꯤꯡ ꯐꯥꯠꯇꯣꯛꯑꯒ ꯂꯧꯕ ꯦ ꯐꯅ ꯁꯦꯝꯕ ꯉꯝꯃꯦ ꯑꯗꯣ ꯅꯣꯡꯅ ꯀꯥ ꯍꯦꯟꯅ ꯆꯨꯔꯒꯗꯤ ꯑꯃꯨꯛ ꯍꯨꯟꯈ꯭ꯔꯤꯕ ꯂꯧ ꯁꯤꯅꯕꯁꯨ ꯑꯃꯨꯛ ꯌꯥꯎꯋꯦ ꯑꯗꯣ ꯖꯨꯟ ꯖꯨꯂꯥꯏ ꯁ꯭ꯋꯥꯏꯗ ꯍꯨꯟꯕꯒ ꯍꯨꯟꯕꯁꯤꯅ ꯀꯩꯅꯣꯗ ꯁꯦꯞꯇꯦꯝꯕꯔ ꯑꯣꯛꯇꯣꯕꯔ ꯅꯕꯦꯝꯕꯔ ꯁ꯭ꯋꯥꯏꯗ ꯂꯣꯛꯑꯦ ꯑꯗꯨꯒ ꯑꯣꯛꯇꯣꯕꯔ ꯅꯕꯦꯝꯕꯔꯗ ꯂꯣꯛꯑꯒ ꯑꯃꯨꯛ ꯗꯤꯁꯦꯝꯕꯔ ꯁ꯭ꯋꯥꯏ ꯗꯤꯁꯦꯝꯕꯔ ꯖꯅꯋꯥꯔꯤ ꯁ꯭ꯋꯥꯏꯗ ꯑꯃꯨꯛ ꯍꯪꯒꯥꯝ ꯍꯨꯜꯂꯒ ꯐꯦꯕꯋꯥꯔꯤ ꯃꯥꯔꯁ ꯃꯥꯔꯁ ꯁ꯭ꯋꯥꯏꯗ ꯑꯃꯨꯛ ꯍꯪꯒꯥꯝꯁꯦ ꯂꯣꯛꯑꯦ
ꯎꯝ ꯑꯣ ꯑꯣ ꯑꯗꯣ ꯕꯕꯥꯍꯣꯏꯅ ꯑꯗꯨꯝ ꯇꯧꯕ꯭ꯔꯥ ꯀꯃꯥꯏꯅ ꯇꯧꯋꯦ ꯃꯤ ꯅꯨꯡ ꯅꯦꯛꯄ ꯈꯣꯠꯄ ꯇꯧꯕ꯭ꯔꯥ ꯇ꯭ꯔꯦꯛꯇꯔ ꯅꯨꯡꯗꯥꯔ ꯃꯦꯆꯤꯟꯁꯨ ꯃꯌꯥꯝ ꯂꯩꯔꯦꯗꯅ
ꯑ ꯀꯩꯅꯣꯗꯤ ꯂ ꯊꯕꯛꯀꯤꯗꯤ ꯑꯗꯨꯝ ꯂꯧ ꯈꯣꯏꯕ ꯈꯣꯠꯄ ꯑꯗꯒꯤ ꯂꯧꯈꯣꯟ ꯈꯣꯏꯕ ꯑꯗꯨꯝ ꯕꯕꯥꯒ ꯃꯃꯥꯒꯅ ꯑꯗꯨꯝ ꯇꯧꯏ ꯃꯤꯅꯦ ꯄꯍꯖꯦ ꯂꯧꯁꯦ ꯌꯥꯝ ꯌꯥꯝꯃꯒꯗꯤ ꯈꯔ ꯊꯨꯅ ꯂꯣꯏꯁꯟꯒꯦ ꯀꯥꯏꯅ ꯈꯜꯂꯛꯄ ꯑꯗꯨꯃꯥꯏꯒ ꯌꯥꯎꯔꯀꯥꯟꯗꯕꯨꯗꯤ ꯂꯧ ꯂꯤꯡꯉꯛꯄꯒꯤ ꯇꯥꯟꯖꯥ ꯑꯗꯨꯒ ꯂꯧ ꯂꯤꯡꯉꯝꯗꯥꯏꯁꯤ ꯃ ꯃꯤ ꯅꯦꯛꯑꯦ ꯑꯗꯨꯒ ꯂꯧ ꯀꯩꯅꯣ ꯇꯧꯕꯁꯤꯒ ꯂꯧ ꯈꯥꯎꯔꯝꯗꯥꯏ ꯑꯗꯨꯒ ꯌꯩꯕ ꯈꯣꯠꯄꯗꯤ ꯑꯗꯨꯝ ꯏꯟꯖꯤꯟ ꯇꯧꯅꯔꯕꯅꯤꯅ ꯍꯧꯖꯤꯛ ꯄꯨꯄ꯭ꯔꯤ ꯁꯝꯃꯦ ꯃꯤ ꯌꯥꯎꯅꯗ꯭ꯔꯦ ꯑꯗꯨꯒ ꯐꯧ ꯍꯣꯜ ꯈꯣꯠꯄꯁꯨ ꯑꯗꯨꯝ ꯕꯕꯥꯅ ꯑꯗꯨꯝ ꯍꯣꯜꯂꯦ ꯑꯗꯩ ꯍꯪꯒꯥꯝ ꯃꯇꯝꯗꯁꯨ ꯍꯪꯒꯥꯝ ꯃꯇꯝꯗꯗꯤ ꯃꯤ ꯅꯦꯛꯅꯗ꯭ꯔꯦꯗ ꯍꯪꯒꯥꯝꯗꯗꯤ ꯑꯗꯨꯝ ꯑꯩꯈꯣꯏꯅ ꯉꯝꯅꯕ ꯑꯗꯨꯝ ꯇꯧꯔꯛꯑꯦ ꯍꯥꯏꯗꯤ ꯀꯩꯁꯨ ꯁꯦꯝꯅꯤꯡꯉꯥꯏ ꯂꯩꯦ ꯍꯪꯒꯥ ꯀꯒꯗꯤ ꯍꯣꯏ ꯄꯕꯤꯈ꯭ꯔꯒ ꯂꯣꯏꯔꯦ ꯑꯗꯨ ꯃꯥꯅ ꯑꯗꯨꯝ ꯍꯥꯎꯖꯔꯛꯑꯒ ꯃꯈꯣꯡ ꯀꯩꯀꯩ ꯈꯔ ꯁꯦꯝꯕꯤꯕ꯭ꯔ ꯃꯈꯣꯡꯗꯣ ꯑꯩꯈꯣꯏꯅ ꯈꯔ ꯁꯦꯡꯗꯣꯛꯄꯤꯕ ꯅꯥꯄꯤ ꯀꯦꯗꯣ ꯈꯔ ꯐꯣꯏꯗꯣꯛꯄꯤꯕ ꯑꯗꯨꯒ ꯍꯪꯒꯥꯝ ꯃꯄꯥꯟ ꯁꯥꯔꯛꯄ ꯈꯣꯠꯄ ꯇꯧꯔꯛꯑꯀꯥꯟꯗ ꯈꯔ ꯁꯟꯅ ꯀꯩꯅ ꯆꯥꯗꯅꯕ ꯈꯔ ꯌꯦꯡꯁꯤꯟꯕꯤꯔꯒ ꯑꯗꯨꯨꯃꯥꯏꯅ ꯇꯧꯔ ꯍꯪꯒꯥꯝ ꯈꯥꯎꯕ ꯈꯣꯠꯄ ꯇꯧꯔꯒ ꯌꯩꯕꯗꯣ ꯑꯗꯨꯝ ꯃꯈꯣꯏꯒꯤꯅ ꯐꯦꯃꯤꯂꯤ ꯑꯣꯏꯅ ꯑꯗꯨꯝ ꯇꯧꯔꯋꯦ ꯑꯗꯨꯒꯤꯗꯤ
ꯏꯁꯥꯒꯤ ꯂꯧꯐꯝ ꯑꯗꯨꯝ ꯑꯣꯏꯗꯣꯏꯔꯥ ꯑꯗꯨꯗꯤ ꯌꯨꯝꯒꯤ ꯌꯨꯝꯒꯤ ꯂꯧꯐꯝ ꯆꯥꯅꯕ ꯎꯕ ꯂꯧꯐꯝꯗ ꯑꯗꯨꯝ ꯑꯣꯏꯗꯣꯏꯅꯦ ꯑꯗꯣ ꯍꯪꯒꯥꯝ ꯀꯩꯀꯥ ꯊꯥꯔꯤꯁꯤꯁꯨ
ꯃꯥꯅꯤ ꯑꯗꯨꯝ ꯍꯪꯒꯥꯝ ꯀꯟ ꯐꯧ ꯊꯥꯕ ꯑꯋꯥ ꯂꯣꯏꯔꯛꯄꯒꯤꯗ ꯑꯗꯨꯝ ꯍꯪꯒꯥꯝ ꯑꯗꯨꯝ ꯍꯟꯖꯤꯟꯕꯤꯕ
ꯑꯣ ꯑꯣ ꯌꯥꯝ ꯐꯕ ꯄꯣꯠꯅꯦ ꯑꯗꯣ ꯍꯥꯏꯗꯤ ꯑꯅꯤꯗꯣ ꯃꯇꯝ ꯂꯝꯗꯣ ꯂꯦꯝꯅ ꯃꯥꯡꯍꯟꯗꯣꯏ ꯁꯨꯔꯛꯄꯨꯗꯤ ꯑꯗꯨꯅ ꯍꯪꯒꯥꯝꯁꯨ ꯑꯃꯨꯛ ꯍꯣꯏ ꯃꯇꯝ ꯍꯣꯏ ꯍꯟꯗꯛꯄꯨꯗꯤ ꯑꯩꯈꯣꯏꯒꯤ ꯅꯣꯡ ꯆꯤꯡꯒꯤ ꯐꯤꯕꯣꯝ ꯈꯔ ꯐꯠꯇꯕ ꯍꯦꯜꯂꯦꯅ ꯐꯨꯗꯦꯛꯈ꯭ꯔꯦꯕꯨꯗꯤ ꯍꯥꯏ ꯑꯗꯣ ꯐ ꯇꯥꯔꯒꯗꯤ ꯌꯥꯝ ꯀꯥꯟꯅꯕ ꯄꯣꯠꯅꯦꯕ ꯑꯗꯣ
ꯃꯥꯅꯦ ꯍꯥꯏꯗꯤ ꯑꯗꯨꯝ ꯗꯕꯜ ꯀ꯭ꯔꯣꯞꯄꯤꯡ ꯇꯧꯕꯁꯤꯅꯁꯨ ꯂꯩꯕꯥꯛꯁꯦ ꯃꯥꯥꯏ ꯂꯩ ꯍꯥꯎ ꯁꯣꯛꯄꯁꯨ ꯍꯦꯜꯍꯜꯂꯦ ꯂꯩꯍꯥꯎ ꯂꯩꯕꯥꯛ ꯂꯩꯍꯥꯎꯁꯤ ꯍꯥꯏꯗꯤ ꯃꯗꯨꯗ ꯑꯗꯨꯝ ꯑꯩꯈꯣꯏꯅ ꯐꯧꯗꯨ ꯈ ꯑꯗꯨꯝ ꯁꯨꯝ ꯊꯥꯂꯒꯗꯤ ꯃꯥꯒꯤ ꯂꯩꯕꯥꯛꯀꯤ ꯂꯩꯍꯥꯎ ꯄꯨꯊꯣꯛꯏꯕ ꯆꯥꯡꯗꯣ ꯍꯟꯊꯔꯛꯄꯒꯤ ꯆꯥꯡ ꯌꯥꯝ ꯋꯥꯡꯉꯦꯕ ꯑꯟꯗꯃꯟ ꯒ꯭ꯔꯣꯄꯤꯡ ꯇꯧꯔꯒ ꯗꯤ ꯂꯩꯕꯥꯛ ꯂꯩꯍꯥꯎꯁꯦ ꯍꯦꯟꯀꯠꯂꯦ ꯊꯣꯛꯄꯗꯣ ꯍꯦꯟꯀꯠꯄꯤꯕ ꯑꯗꯨꯅ ꯑꯗꯨꯗꯁꯨ ꯅꯠꯇꯅ ꯍꯪꯒꯥꯝ ꯂꯣꯛꯄꯁꯤꯅ ꯍꯪꯒꯥꯝ ꯊꯥꯎ ꯍꯪꯒꯥꯝꯗꯣ ꯊꯥꯎ ꯁꯨꯝꯃꯒ ꯊꯥꯎ ꯆꯅꯗꯣꯏꯅꯦ ꯆꯍꯤ ꯑꯃ ꯑꯗꯨꯝ ꯆꯥꯅꯕꯁꯨ ꯌꯥꯎꯋꯦ ꯗꯤꯟ ꯑꯃ ꯃꯊꯪꯒꯤ ꯑꯣꯜꯂꯛꯄ ꯀ ꯑꯗꯨꯅ ꯐꯩ ꯌꯥꯝꯅ ꯈꯂꯦ
ꯑꯥ ꯐꯔꯦ ꯐꯔꯦ ꯍꯣꯏ ꯋꯥꯔꯤꯁꯨ ꯌꯥꯝ ꯅꯨꯡꯉꯥꯏꯔꯤ ꯑꯗꯣ ꯉꯁꯤꯒꯤꯗꯤ ꯁ꯭ꯋꯥꯏꯗ ꯁꯨꯝ ꯂꯣꯏꯁꯤꯜꯂꯁꯦ ꯑꯩ ꯃꯊꯪꯗ ꯑꯃꯨꯛ ꯁꯥꯟꯅꯔꯁꯦ ꯑꯣ ꯊꯝꯖꯔꯦ ꯎ ꯊꯝꯃꯒꯦ